ꯍꯜꯂꯣ ꯍꯜꯂꯣ
ꯇꯥꯏ
ꯀꯗꯧꯔꯤꯅꯣ
ꯍꯧꯖꯤꯛ ꯑꯗꯨꯝ ꯂꯩꯗ ꯆꯥꯛꯆꯥꯕꯨ ꯂꯣꯏꯔꯒ
ꯀꯩ ꯏꯟꯁꯥꯡ ꯆꯥꯔꯒꯦ
ꯉꯁꯤꯁꯦ ꯑꯩꯈꯣꯏ ꯉꯥ ꯆꯥꯏ
ꯑꯁ ꯍꯥꯎꯗꯔꯦꯅꯦ ꯀꯣ ꯑꯗꯨꯗꯤ
ꯎꯝ ꯉꯥ ꯑꯇꯥꯎꯕ ꯊꯣꯡꯉꯒ ꯆꯥꯏ ꯉꯁꯤ ꯉꯥꯁꯤꯖꯦ ꯌꯥꯝ ꯅꯨꯡꯉꯥꯏꯇꯕ ꯑꯃ ꯂꯩꯕꯀꯣ ꯑꯁ ꯑꯗꯨꯒꯤ ꯗꯨꯀꯥꯟ ꯊꯣꯛꯑꯒ ꯉꯥ ꯂꯩꯁꯤꯅꯅ ꯁꯤꯜꯂꯒ ꯆꯥ ꯅꯨꯡꯁꯥ ꯅꯨꯡꯁꯥ ꯁꯥꯃꯜꯂꯦꯍꯦ ꯅꯨꯡ ꯌꯥꯝ ꯅꯨꯡꯉꯥꯏꯗꯕꯤ ꯍꯦꯛ ꯉꯥ ꯂꯩꯁꯤꯅ ꯄꯥꯎ ꯐꯣꯡꯅ ꯆꯥꯏ
ꯈꯨꯅꯨꯡꯉꯥꯏꯇꯗꯣ
ꯑꯗꯣ ꯑꯁ ꯉꯥ ꯆꯥꯕ ꯂꯣꯏꯔꯗꯤ ꯍꯔꯥꯎꯒ ꯂꯩꯔꯅꯤ ꯍꯧꯖꯤꯛꯇꯤ ꯅꯨꯡꯉꯥꯏꯔꯦ ꯇꯥꯔꯦ ꯅꯪꯗꯤ ꯆꯥꯔꯕꯣ
ꯑꯧ ꯑꯩꯁꯨ ꯆꯥꯔꯦ ꯍꯧꯖꯤꯛ ꯆꯥꯔꯨꯗꯨꯅꯦ
ꯎ ꯀꯔꯤ ꯏꯟꯁꯥꯡ ꯆꯥꯔꯕ
ꯈꯣꯏꯗꯤ ꯂꯥꯏꯔꯕ ꯏꯟꯖꯥꯡꯅꯤꯅ ꯁꯧꯒꯔꯤ ꯊꯣꯡꯕꯒ ꯀꯩꯅꯣ ꯑ ꯀꯩ ꯍꯥꯏꯕ ꯃꯁꯔꯨꯝꯗꯣ ꯣꯀꯉꯧ ꯉꯧꯋꯦ
ꯑꯣ ꯑꯁ ꯑꯁ ꯅꯣꯏꯅꯦ ꯍꯦꯜꯂꯦꯍꯦ ꯑꯗꯨꯗꯤ ꯍꯥꯏꯅ ꯌꯥ ꯑꯩꯅ ꯌꯥꯝꯅ ꯄꯥꯝꯕꯒꯤ ꯑꯦꯟꯁꯥꯡ ꯉꯥꯛꯇꯅꯤꯅꯦ ꯀꯩꯅꯣ ꯀꯩꯅꯣ ꯃꯨꯁꯔꯨꯝꯗꯨꯅ ꯀꯩꯅꯧ ꯇꯧꯔꯦ ꯑꯗꯨꯒ ꯁꯧꯒꯔꯤꯁꯨ ꯌꯥꯝ ꯄꯥꯝꯕꯅꯦ ꯑꯁ ꯑꯩ ꯉꯥ ꯂꯩꯕꯁꯤ ꯁꯣꯏꯌꯦꯕ
ꯀꯩꯒꯤ
ꯉꯥ ꯆꯥꯔ ꯍꯥꯏꯗꯤ ꯑꯩ ꯑꯩꯗꯤ ꯁꯧꯒ꯭ꯔꯤ ꯄꯥꯝꯃꯤꯕꯀꯣ ꯍꯧꯖꯤꯛꯁꯦ ꯀꯥꯂꯦꯟ ꯊꯥ ꯑꯣꯏꯕꯒꯤꯔꯥ ꯈꯪꯗꯦ ꯁꯧꯒ꯭ꯔꯤꯁꯦ ꯑꯗꯨꯝ ꯍꯥꯎꯑꯦꯕ ꯍꯥꯏꯗꯤ ꯆꯥꯔꯀꯥꯟꯗ ꯑꯈꯣꯏ ꯀꯩꯅꯣꯝꯃ ꯂꯩꯗꯅ ꯍꯥꯏꯗꯤ ꯎꯝ ꯑꯗꯨꯝ ꯎꯝ ꯀꯩꯅꯣ ꯁꯦꯡ ꯁꯦꯡꯗꯣꯛꯄꯒꯤ ꯇꯥꯏꯞꯇ ꯑꯗꯨꯝ ꯇꯧ
ꯍꯛꯆꯥꯡꯗꯣ ꯅꯨꯡꯉꯥꯏꯕꯗꯣ ꯍꯥꯏꯗꯤ ꯀꯩ ꯍꯥꯏꯒꯅꯤ ꯑꯥ ꯍꯥꯏꯕ ꯍꯩꯇ꯭ꯔꯦ ꯑꯩ ꯂꯣꯟ ꯈꯣꯏꯗꯣꯔꯦꯀꯣ
ꯊꯥꯎ ꯊꯥꯎ ꯀꯩꯅꯣ ꯀꯩꯀꯩꯅꯣ ꯆꯥꯃꯜ ꯆꯥꯝꯜ ꯀꯥꯟꯗ ꯀꯩꯅꯣꯝꯃꯥ ꯑꯈꯣꯏ ꯏꯁꯥꯗ ꯀꯩꯅꯣꯝꯃꯥ ꯎꯝ ꯌꯥꯝ ꯆꯥꯅꯤꯡꯗꯕ ꯀꯩ ꯀꯩꯅꯣ ꯐꯥꯎ ꯐꯥꯎꯕ ꯑꯃ ꯂꯩꯗꯅ ꯑꯗꯨꯒꯨꯝꯕꯗ ꯁꯧꯒꯔꯤ ꯈꯤꯇꯪ ꯁꯤꯟꯇꯛ ꯇꯧꯔꯒ ꯆꯥꯕꯗꯣ
ꯍꯣꯏ ꯑꯗꯨꯗꯣ ꯄꯨꯛ ꯍꯥꯏꯗꯤ ꯑꯥ ꯆꯥꯕ ꯇꯨꯝꯗꯕ ꯒꯧꯁꯨ ꯇꯨꯝꯃꯦꯒ ꯍꯥꯏꯕꯗꯣ
ꯑꯥꯎ ꯑꯗꯨꯒꯨꯝꯕꯗ ꯑꯁ ꯐꯔꯦꯟꯁ ꯑꯥ ꯍꯥꯏꯅꯩꯅ ꯆꯥꯕ ꯋꯥꯅꯤꯅꯦ ꯑꯩꯅ ꯊꯣꯡꯕ ꯍꯩꯇꯕꯒꯤꯔꯥ ꯈꯪꯗꯦ ꯍꯥꯎꯗꯦꯗ ꯑꯈꯣꯏꯒꯤꯗꯤ ꯉꯥ ꯆꯥꯏ ꯍꯥꯏꯕꯋꯥꯅꯤ
ꯑꯈꯣꯏꯒꯤ ꯉꯥ ꯊꯣꯡꯕꯗꯤ ꯌꯥꯝ ꯍꯥꯎꯕꯅꯤꯀꯣ
ꯅꯣꯏ ꯅꯣꯏ ꯅꯃꯥꯏꯅ ꯊꯣꯡꯕꯔꯣ ꯍꯧꯋꯦ ꯍꯥꯏꯁꯦ ꯑꯩꯁꯨ ꯅꯣꯡꯃ ꯇ꯭ꯔꯥꯏ ꯇꯧꯒꯦꯅ ꯊꯣꯡꯕꯒꯤ ꯏꯁꯇꯥꯜꯗ ꯍꯥꯏꯔꯛꯑꯣꯅ
ꯆꯥꯗꯔꯤꯕꯣ
ꯍꯥꯏꯗꯤ ꯊꯣꯡꯕ ꯍꯥꯏꯁꯦ ꯇꯣꯏꯔꯒ ꯊꯣꯡꯕ ꯑꯃ
ꯇꯣꯏꯔꯒ ꯊꯣꯡꯕ ꯍꯥꯏꯁꯦ ꯉꯥꯗꯣ ꯀꯩꯁꯨ ꯇꯣꯏꯗꯕꯅꯦ
ꯍꯣꯏ ꯑꯗꯨ ꯑꯣꯏꯔꯁꯨ ꯉꯥ ꯉꯥ ꯑꯇꯣꯏꯕ ꯍꯥꯏꯅ
ꯍꯣ ꯍꯣꯏ ꯑꯗꯨꯒ ꯍꯥꯏꯅꯩ ꯍꯥꯏꯅꯩ ꯑꯇꯥꯎꯕ ꯊꯣꯡꯕꯒ
ꯎꯝ ꯑꯥ ꯑꯈꯣꯏꯗꯤ ꯀꯩꯅꯣ ꯆꯝꯊꯣꯡ ꯆꯝꯊꯣꯡꯒꯤ ꯇꯥꯏꯞꯇꯁꯨ ꯊꯣꯡꯉꯦ ꯑꯈꯣꯏꯗꯤ ꯉꯥꯗꯣ
ꯑꯗꯨꯗꯤ ꯇꯜꯂꯤ ꯆꯥꯅꯤꯡꯗꯦ
ꯑꯩ ꯑꯣꯛ ꯀꯨꯝꯕꯗꯗꯤ ꯆꯥꯅꯤꯡꯉꯦ ꯑꯗꯨꯒ ꯑꯗꯨꯗꯗꯤ ꯆꯥꯅꯤꯡꯗꯦ
ꯎꯝ ꯍꯥꯏꯗꯤ ꯑꯈꯣꯏꯗꯤ ꯑꯗꯨꯝ ꯈꯤꯇꯪ ꯆꯝ ꯈꯤꯇꯪ ꯆꯝꯕꯗꯨ ꯗꯨꯝ ꯑꯣꯏꯅ ꯁꯥ ꯑꯣꯏꯒꯦꯔꯥ ꯑꯃ ꯑꯣꯏꯒꯦꯔꯥ ꯑꯗꯨꯝ ꯊꯣꯡꯕꯗꯣ ꯑꯈꯣꯏꯗꯤ ꯀꯩꯅꯣ ꯊꯥꯎ ꯌꯥꯝꯃꯒ ꯀꯩ ꯀꯩꯅꯣ ꯑꯗꯨꯝ ꯆꯥ ꯆꯥꯕ ꯍꯩ ꯍꯩꯅ ꯑꯗꯨꯝ ꯆꯥꯔꯛꯇꯕꯒꯤ ꯍꯥꯏ ꯍꯥꯏꯁꯤꯔꯥ ꯈꯪꯗꯦ ꯑꯗꯨꯝ ꯌꯥꯝ ꯍꯩꯅꯗꯦꯕꯀꯣ ꯃꯁꯂꯥ ꯌꯥꯝꯕꯒꯨꯝꯕ ꯗꯨꯀꯥꯟꯒꯤ ꯃꯁꯂꯥꯁꯤꯡ ꯌꯥꯝꯃ ꯊꯛꯄ ꯂꯩꯗꯅ
ꯎꯝ
ꯑꯗꯨꯒꯨꯝꯕꯗꯨ ꯆꯥꯔꯛꯇꯕꯒꯤꯔꯥ ꯈꯪꯗꯦ ꯑꯗꯨꯝ ꯌꯥꯝꯃ ꯍꯥꯏ ꯌꯥꯝ ꯍꯥꯏꯅꯤꯅꯥꯗꯕ ꯑꯃ ꯂꯩꯕ ꯑꯗꯤ ꯑꯩꯈꯣꯏꯗꯤ ꯉꯥ ꯉꯥ ꯑꯇꯧꯎꯕ ꯅꯣꯏꯅ ꯑꯇꯣꯏꯕ ꯀꯩ ꯀꯩꯅꯣ ꯇꯧꯋꯦꯗꯅ
ꯑꯥ
ꯑꯩꯈꯣꯏꯗꯤ ꯉꯥꯗꯣ ꯀꯃꯥꯏꯅ ꯊꯣꯡꯕꯔ ꯍꯥꯏꯔꯒ ꯉꯥꯗꯣ ꯎꯝ ꯇꯥꯎꯁꯨ ꯇꯥꯎꯗꯦ ꯌꯥꯝꯅ ꯇꯣꯏꯁꯨ ꯇꯣꯏꯗꯦꯕ ꯑꯗꯨꯝ ꯃꯇꯨꯝꯗꯣ ꯑꯗꯨꯝ ꯂꯩꯗꯤ ꯂꯩꯅꯦꯕꯀꯣ ꯑꯗꯨ ꯈꯤꯇꯪ ꯍꯣꯏ ꯊꯥꯎꯒꯩꯅꯣ ꯃꯁꯂꯥ ꯀꯩ ꯀꯩꯅꯣꯁꯨ ꯍꯥꯞꯇꯤ ꯍꯥꯞꯄꯦꯕꯀꯣ ꯑꯗꯨ ꯑꯣꯏꯔꯁꯨ ꯈꯤꯇꯪ ꯆꯝꯕꯗꯣ ꯑꯗꯨꯃꯥꯏꯅ ꯇꯧꯋꯦ ꯍꯣꯏꯗꯤ ꯅꯪ ꯆꯥꯗ꯭ꯔꯤꯕꯣ ꯅꯠꯇ꯭ꯔꯒ ꯆꯥ ꯆꯥꯔꯨꯕꯒꯤ ꯆꯥꯅꯤꯡꯗ꯭ꯔꯦ ꯍꯩꯕ ꯀꯔꯥ
ꯑꯣꯛꯀꯨꯝꯕꯗꯤ ꯐꯖꯩ
ꯑꯩꯁ
ꯂꯩꯕꯀꯣ ꯌꯥꯝ ꯍꯥꯎꯋꯦꯕ
ꯑꯥ
ꯊꯥꯎ ꯍꯥꯞꯇꯦ ꯍꯥꯏꯌꯦꯕꯀꯣ ꯅꯣꯏ ꯊꯣꯡꯕꯗ ꯑꯗꯣ ꯐꯨꯠꯄꯩꯇꯃꯥꯏꯅ ꯊꯣꯡꯕꯁꯨ ꯍꯥꯎꯋꯦ ꯑꯗꯨꯒ ꯊꯥꯎ ꯌꯥꯎꯗꯕꯤ ꯑꯁ ꯈꯪꯗꯦꯗꯨꯝ ꯄꯪꯊꯣꯡ ꯊꯣꯡꯉꯤꯗ ꯄꯪꯆꯥ ꯆꯥꯍꯦ ꯆꯥꯈ꯭ꯔꯦꯕ ꯍꯥꯎꯋꯦꯕ ꯍꯥꯏꯕꯗꯤ ꯑꯩꯈꯣꯏꯒ ꯃꯥꯟꯅꯗꯦꯕ ꯍꯥꯏꯗꯤ ꯑꯩꯈꯣꯏꯒꯤ ꯃ ꯂꯦ ꯊꯣꯛꯄꯗꯣ
ꯑꯥ
ꯑꯗꯨ ꯇꯧꯗꯦꯕ
ꯎꯝ ꯀꯩꯅꯣ ꯎꯝ ꯀꯩ ꯍꯩꯖꯦꯔ ꯑꯥ ꯊꯤ ꯊꯤꯕꯗꯣ ꯃꯁꯛ ꯊꯤꯕꯗꯣ ꯃꯒꯨꯟ ꯂꯩꯌꯦ ꯍꯩꯕ ꯑꯃ ꯂꯩꯗꯅ
ꯍꯣ ꯍꯣꯏ ꯂꯩꯏ ꯂꯩꯌꯦ ꯑꯗꯨꯕꯨꯗꯤ
ꯑꯗꯣ ꯃꯍꯥꯎꯊꯤ ꯑ ꯃꯁꯛꯇꯤ ꯊꯤ ꯍꯥꯏꯕꯅꯦ ꯍꯥꯎꯕꯅꯦ ꯀꯩꯅꯣ ꯑꯍ ꯑꯍ
ꯂꯩꯕꯨꯗꯤ ꯂꯩꯑꯦ ꯑꯗꯨꯗꯣ ꯍꯥꯏꯕꯗꯤ ꯑꯩꯗꯤꯀꯣ ꯉꯥꯁꯦꯕꯨ ꯍꯦꯛ ꯆꯥꯕꯁꯤ ꯁꯦ ꯑꯩ ꯉꯥ ꯆꯥꯕꯗꯤ ꯀꯌꯥ ꯍꯩꯇꯦꯕ ꯍꯩꯇꯦ ꯍꯥꯏꯗꯤ ꯄꯜꯂꯦꯕꯀꯣ ꯃꯔꯨꯗ ꯍꯦꯛ ꯇ ꯑꯩꯈꯣꯏꯒꯤ ꯊꯣꯡ ꯇꯥꯔꯒꯁꯨ ꯑꯩꯗꯤ ꯉꯥꯗ ꯍꯥꯞ ꯄ ꯑꯂꯨꯗꯣ
ꯑꯥ
ꯑꯗꯨꯗꯨꯒ ꯃꯍꯤꯗꯨꯒ ꯈꯛꯇꯪ ꯆꯥꯏꯑꯦꯕ ꯄꯥꯝꯗꯦꯕꯀꯣ ꯉꯥꯗꯤ
ꯎꯝ ꯍꯣꯏ ꯉꯥ ꯃꯤꯖꯦ ꯑꯗꯨꯝ ꯍꯩꯅꯩ ꯅꯥꯏꯍꯦꯟ ꯃꯥꯒꯤ ꯃꯔꯨ ꯃꯔꯥꯡ ꯌꯥꯝ ꯃꯖꯥ ꯃꯖꯥ ꯑꯣꯏꯕꯅꯤꯅꯀꯣ
ꯃꯥꯁꯦ ꯆꯥꯕꯁꯦ ꯑꯩꯅ ꯍꯦꯛ ꯍꯩꯅꯗꯕ ꯑꯃ ꯍꯦꯛ ꯌꯥꯎꯈ꯭ꯔꯗꯤ ꯑꯩꯁꯦ ꯌꯥꯝ ꯑꯣꯠꯊꯩꯑꯦꯕꯀꯣ ꯑꯣꯅꯤꯡꯉꯦꯕ ꯏꯁꯥꯁꯦ ꯅꯨꯡꯉꯥꯏꯇꯦꯕ ꯑꯗꯨꯗꯨꯅꯅꯦ ꯑꯩꯅꯖꯨ ꯄꯥꯝꯗꯦ ꯍꯥꯏꯇꯥꯔꯦ ꯑꯣꯛ ꯀꯨꯝꯕꯩꯗꯤ ꯑꯃꯨꯛ ꯆꯝꯄꯥ ꯊꯛꯑ
ꯍꯣꯏ ꯑꯣꯛꯀꯨꯝꯕꯗꯨꯗꯤ ꯍꯣꯏ ꯃꯥꯒꯤ ꯁꯔꯨ
ꯃꯥꯒꯤꯗꯤ ꯀꯩꯅꯣ ꯑꯣꯏꯑꯦꯕ ꯍꯥꯏꯗꯤ ꯑꯣꯅꯤꯡꯕ ꯍꯥꯏꯔꯖꯨ ꯄꯨꯛ ꯊꯪꯒꯠꯄꯒꯤ ꯑꯃ ꯂꯩꯕꯗꯣ ꯑꯗꯨ ꯅꯠꯇꯗꯤ ꯄꯥꯛꯅ ꯇꯧꯗꯦꯗꯅꯀꯣ ꯑꯗꯨꯒ ꯑꯃ ꯂꯩꯌꯦꯕ ꯑꯣ ꯑꯣꯛꯀꯤ ꯑꯃ ꯅꯣꯏꯒꯤ ꯐꯦꯁꯇꯤꯚꯦꯜꯗꯒ ꯌꯥꯝ ꯊꯣꯡꯕ ꯑꯃ ꯃꯅꯨꯡꯁꯥ ꯊꯣꯡꯕꯗꯣ
ꯑꯥ
ꯑꯗꯨꯗꯣ ꯑꯩ ꯌꯥꯝ ꯆꯥꯅꯤꯡꯉꯦ ꯑꯩꯈꯣꯏ ꯁꯤꯗꯗꯤ ꯈꯪꯗꯦꯀꯣ
ꯃꯅꯨꯡ ꯑꯈꯣꯏꯗꯤ ꯌꯥꯝꯅ ꯇꯧꯗꯦꯍꯦ ꯑꯣꯛꯁꯦ ꯃꯔꯤꯟ ꯑꯃ ꯃꯥꯒꯤ ꯁꯣꯁꯦꯁ ꯑꯣꯏꯅꯁꯨ ꯁꯦꯝꯃꯦ ꯑꯗꯨꯒ ꯃꯥꯒꯤ ꯃꯅꯨꯡꯁꯥꯁꯨ ꯇꯣꯉꯥꯟꯅ ꯁꯦꯝꯃꯦ ꯑꯗꯨꯒ ꯃꯥꯒꯤ ꯀꯦꯞꯁꯨꯜꯒꯤ ꯀꯩꯅꯣꯗꯨꯅ ꯑꯃꯨꯛꯀ ꯎꯝ ꯇꯣꯉꯥꯟꯅ ꯊꯣꯡꯉꯁꯨ ꯂꯩꯕꯅꯦꯀꯣ
ꯈꯪꯗꯦ ꯅꯪꯅ ꯀꯔꯝ ꯀꯔꯝꯕ ꯃꯇꯝꯗꯒꯤ ꯆꯥꯕꯔꯥ ꯑꯗꯨꯕꯨꯗꯤ
ꯑꯩ ꯀꯨꯏꯔꯦꯗ ꯎꯝ ꯆꯥꯒꯤꯕ ꯑꯃ ꯌꯥꯎꯕ ꯍꯥꯏꯇꯥꯔꯦꯀꯣ ꯑꯥ ꯃꯤ ꯂꯩꯇꯕ ꯀꯥꯟꯗꯣ ꯃꯤ ꯁꯤꯕ ꯀꯥꯟꯗ ꯇꯧꯋꯤꯗꯅꯀꯣ
ꯍꯣꯏ ꯈꯣꯏꯗꯤ ꯎꯝ ꯀꯩꯅꯣ ꯎꯝ
ꯅꯨꯡꯇꯤꯒꯤ ꯊꯣꯡꯉꯦ ꯈꯪꯕ꯭ꯔꯥ ꯑꯗꯨꯗꯣ
ꯐꯨꯠꯁꯨ ꯐꯨꯠꯂꯤ ꯊꯣꯡꯁꯨ ꯊꯣꯡꯉꯤ ꯉꯤ ꯑꯗꯨꯗꯒꯤꯗꯤ ꯃꯤ ꯂꯥꯛꯄ ꯈꯨꯗꯤꯡꯒꯤ ꯑꯗꯨꯝ ꯆꯥꯏ ꯑꯗꯒꯤ ꯑꯗꯨꯝ ꯆꯥꯏꯗ ꯑꯗꯨꯗꯣ ꯑꯗꯨꯒ ꯃꯣꯏꯒꯤ ꯃꯅꯥ ꯑꯃ ꯍꯥꯞꯄꯗꯣ ꯃꯔꯨ ꯇꯤꯡꯒꯪ ꯄꯥꯟꯕꯗꯣ
ꯃꯔꯨ ꯀꯩꯀꯩ ꯄꯥꯟꯕꯥ ꯍꯥꯏꯁꯦ ꯁꯥ ꯃꯔꯨꯝ ꯁꯤꯟꯕ
ꯁꯤꯟꯕ ꯅꯠꯇꯦ ꯑꯗꯨꯝ ꯈꯔꯗꯤ ꯄꯥꯛꯑꯒ ꯑꯃ ꯃꯅꯝ
ꯃꯅꯝ ꯀꯟꯕ꯭ꯔꯥ
ꯇꯤꯟꯒꯪ ꯄꯥꯟꯕꯗꯣ ꯊꯤꯟꯅ ꯊꯤꯟꯕꯗꯣ
ꯑꯣ ꯑꯣ
ꯑꯗꯨꯁꯨ ꯍꯥꯞꯄꯦ
ꯎꯝ
ꯑꯈꯣꯏꯗꯤ ꯀꯩꯅꯣ ꯑꯣꯛ ꯑꯣꯛꯁꯦ ꯆꯥꯕ ꯍꯥꯏꯖꯦ ꯎꯝ ꯈꯨꯡꯃꯥꯏꯒꯨꯝꯕ ꯑꯗꯨꯒ ꯂꯨꯍꯣꯡꯕꯒꯨꯝꯕ
ꯈꯨꯡꯉꯥꯏ ꯑꯗꯤ ꯀꯩꯅꯣ
ꯎꯝ ꯐꯦꯁꯇꯤꯚꯦꯜꯒꯨꯝꯕ ꯀꯩ ꯀꯩꯅꯣ ꯂꯩꯗꯅ ꯑꯈꯣꯏ ꯕꯥꯔꯗꯦꯒꯨꯝꯕ ꯃꯆꯥ ꯃꯆꯥꯒꯨꯝꯕ ꯇꯧꯕ ꯅꯠꯇ꯭ꯔꯒ ꯐꯦꯃꯤꯂꯤꯒꯤ ꯗ꯭ꯔꯤꯡꯒꯨꯝꯕ
ꯑꯥ ꯑꯥ ꯂꯩꯗꯅꯥ ꯈꯪꯉꯦ ꯈꯪꯉꯦ
ꯎꯝ ꯈꯨꯡꯉꯥꯏ ꯈꯨꯡꯉꯥꯏ ꯃꯇꯝꯒꯨꯝꯕꯗ ꯐꯦꯃꯤꯂꯤꯒꯨꯝꯕ ꯃꯤ ꯔꯤꯂꯦꯇꯤꯞ ꯀꯩꯀꯩ ꯀꯩꯅꯣꯗ ꯆꯥꯛ ꯀꯧꯕꯒꯨꯝꯕ ꯑꯗꯨꯃꯥꯏ ꯇꯧꯋꯦꯕꯀꯣ ꯑꯗꯨꯒꯨꯝꯕꯗꯣ ꯑꯣꯛ ꯀꯩꯀꯩꯅꯣꯁꯨ ꯊꯣꯡꯉꯦꯕ ꯑꯈꯣꯏꯗꯤ
ꯑꯩꯗꯤ ꯑꯗꯨꯗꯣ ꯅꯣꯏꯒꯤꯗꯣ ꯌꯥꯝ ꯆꯥꯅꯤꯡꯉꯦ
ꯍꯣꯏ ꯎꯝ ꯍꯥꯏ ꯍꯩꯔꯅꯤꯒ ꯀꯩꯅꯣ ꯑꯁ ꯑꯗꯨꯒꯨꯝꯕꯗꯤ
ꯅꯣꯏꯗꯩ ꯑꯣꯏꯅ ꯆꯥꯝ ꯐꯗꯧ ꯃꯥꯜꯂꯦ
ꯎꯝ ꯃꯅꯨꯡꯁꯥ ꯃꯅꯨꯡꯁꯥꯗꯗꯤ ꯈꯤꯇꯪ ꯃꯤꯗꯣ ꯁꯤ ꯁꯦꯝꯕ ꯃꯤꯗꯣ ꯈꯤꯇꯪ ꯊꯋꯥꯏ ꯊꯋꯥꯏ ꯌꯥꯝꯅ ꯁꯤ ꯌꯥꯎꯅ ꯁꯦꯝꯒꯗꯕ ꯍꯥꯏꯕꯗꯤ ꯑꯁ ꯄꯪꯄꯪ ꯆꯥꯝꯊꯣꯛꯑꯒ ꯀꯩ ꯀꯩꯅꯣ ꯊꯣꯡꯕꯗꯨꯗꯤ ꯌꯥꯗꯕꯅꯤꯅ ꯃꯅꯝ ꯈꯤꯇꯪ ꯀꯟꯕꯅꯤꯅꯀꯣ ꯐꯖꯅ ꯐꯖꯅ ꯆꯝ ꯐꯣꯔꯒ ꯑꯎꯝ ꯀꯩ ꯑꯩꯈꯣꯏꯗꯤ ꯀꯩꯅꯣ ꯑꯥ ꯂꯐꯨꯒꯤ ꯃꯅꯥꯀꯤ ꯀꯩꯅꯣꯁꯨ ꯑꯗꯨꯝ ꯄꯥꯏꯌꯦꯕꯀꯣ ꯆꯥꯝꯊꯣꯛꯄꯒꯤ ꯀꯩꯅꯣꯗꯣ ꯑꯗꯣ ꯃꯤ ꯈꯔꯅꯗꯤ ꯏꯁꯤꯡ ꯏꯁꯤꯡ ꯑꯁꯥꯕꯗ ꯂꯨꯞꯂꯒ ꯑꯃꯨꯛꯀ ꯃꯩꯗ ꯇꯤꯛꯔꯀꯣ ꯑꯗꯨꯝ ꯇꯧꯗꯤ ꯇꯧꯕꯅꯤ ꯃꯤ ꯈꯔꯗꯤ ꯊꯣꯡꯕ ꯍꯥꯏꯗꯤ ꯑꯗꯨꯝ ꯎꯝ ꯃꯤꯒꯤ ꯃꯇꯨꯡ ꯏꯜꯂꯦꯗ ꯍꯥꯏꯕꯗꯤ ꯃꯣꯏꯒꯤ ꯏꯁꯇꯥꯥꯏꯜ ꯏꯁꯇꯥꯥꯏꯜ ꯊꯣꯡꯕ ꯏꯁꯇꯥꯥꯏꯜꯗꯨꯗꯤ ꯑꯗꯨꯝ ꯇꯣꯉꯥꯟ ꯇꯣꯉꯥꯟ ꯐꯅ ꯊꯣꯡꯉꯦꯅꯦ
ꯈꯪꯗꯦ ꯑꯩꯗꯤ ꯍꯥꯎꯕꯨ ꯍꯥꯎꯔꯗꯤ ꯑꯗꯨꯝ ꯆꯥꯅꯤꯡꯉꯦ ꯍꯥꯏꯇꯥꯔꯦ ꯏꯁꯥ ꯅꯨꯡꯉꯥꯏꯇꯦꯕꯀꯣ
ꯑꯍꯥꯎꯕ ꯆꯥꯔꯤꯈꯩꯗꯤ ꯍꯛꯆꯥꯡ ꯈꯔ ꯅꯨꯡꯉꯥꯏꯕ
ꯏꯟꯁꯥꯡ ꯑꯍꯥꯎꯕꯗꯤ ꯎꯝ ꯄꯣꯛꯀꯨꯝꯕ ꯀꯩ ꯀꯩꯅꯣꯕꯨꯗꯤ ꯍꯥꯎꯋꯦ ꯃꯤꯅꯁꯨ ꯌꯥꯝ ꯆꯥꯗꯤ ꯆꯥꯅꯕꯅꯦ ꯍꯥꯏ ꯑꯩꯈꯣꯏꯗꯤ ꯈꯨꯡꯒꯥꯏ ꯀꯩꯀꯩꯅꯣꯁꯨ ꯌꯥꯝ ꯁꯤꯖꯤꯟꯅꯩꯌꯦꯕꯀꯣ ꯁ ꯑ ꯑꯗꯨꯅꯦ ꯈꯨꯅꯨꯡꯉꯥꯏꯌꯦ ꯍꯥꯏꯕꯗꯤ ꯐꯦꯁꯇꯤꯚꯦꯜ ꯈꯤꯇꯪ ꯆꯥꯎꯕ ꯀꯩ ꯀꯩꯅꯣ ꯇꯧꯔꯗꯤ ꯑꯗꯨꯝ ꯁꯟ ꯁꯟ ꯀꯩ ꯀꯩꯅꯣꯁꯨ ꯑꯗꯨꯝ ꯌꯥꯎꯗꯤ ꯌꯥꯎꯌꯦ ꯑꯗꯨ ꯑꯩꯈꯣꯏꯁꯨ ꯀꯣꯛꯅꯗꯤ ꯌꯥꯝꯅ ꯁꯤ ꯁꯤꯖꯤꯅꯗꯤ ꯁꯤꯖꯟꯅꯩ ꯑꯣ ꯕꯥꯔꯗꯦꯒꯨꯝꯕ ꯕꯥꯔꯗꯦꯒꯨꯝꯕ ꯍꯥꯏꯁꯦ ꯍꯣꯏ ꯃꯤ ꯃꯤꯗꯣ ꯌꯥꯝꯔꯗꯤ ꯍꯥꯏꯕ ꯇꯥꯔꯦ ꯑꯩꯗꯤ ꯔꯤꯂꯦꯇꯤꯞ ꯍꯥꯏꯕꯗꯤ ꯐꯦꯃꯤꯂꯤ ꯆꯥꯎ ꯆꯥꯎꯕ ꯂꯩꯗꯅ ꯍꯥꯏꯕꯗꯤ ꯃꯣꯏ ꯃꯣꯏꯒꯤ ꯐꯦꯃꯤꯂꯤꯒꯤ ꯔꯤꯂꯦꯇꯤꯞ ꯑꯗꯨꯒ ꯅꯨꯄꯤꯒꯤ ꯁꯥꯏꯗꯅꯦ ꯅꯨꯄꯥꯒꯤ ꯁꯥꯏꯗꯅꯦ ꯑꯗꯨꯒ ꯃꯣꯏꯒꯤ ꯃꯥꯎꯒꯤ ꯀꯩ ꯀꯩꯅꯣ ꯑꯗꯨꯝ ꯁꯤꯁꯇꯒꯤ ꯀꯩꯅꯣ ꯈꯤꯇꯪ ꯆꯥꯎꯕ ꯐꯦꯃꯤꯂꯤꯗꯤ ꯑꯗꯨꯝ
ꯈꯔꯗꯤ ꯆꯪꯗꯤ ꯆꯪꯕꯅꯦ
ꯆꯪꯉꯦ ꯍꯥꯏꯗꯤ ꯂꯩꯗꯅ ꯎꯝ ꯑꯩꯈꯣꯏꯒꯤꯗ ꯍꯥꯏꯔ ꯒꯅ ꯀꯩ ꯍꯥꯏꯅꯤ ꯑ ꯀꯩ ꯍꯥꯏꯕ ꯆꯥꯛ ꯀꯧꯕꯒꯨꯝꯕ
ꯑꯥꯎ ꯑꯣ ꯅꯤꯉꯣꯜ ꯆꯥꯛꯀꯧꯕ ꯀꯨꯝꯕ꯭ꯔꯥ
ꯅꯤꯡꯉꯣꯜ ꯆꯥꯛꯀꯧꯕꯅ ꯑꯃꯨꯛ ꯐꯦꯁꯇꯤꯚꯦꯜ ꯆꯤꯡꯉꯦꯗꯅꯀꯣ
ꯑꯥ
ꯆꯥꯛ ꯀꯧꯕꯅꯁꯨ ꯑꯝ ꯂꯩꯌꯦꯕ ꯄꯨꯂꯞ ꯐꯦꯝ ꯑꯗꯨꯝ ꯆꯥꯃꯤꯟꯅꯕꯒꯨꯝꯕ ꯍꯥꯏꯗꯤ ꯑꯗꯨꯝ ꯅꯨꯡ ꯆꯥꯃꯤꯟꯅꯞ ꯀꯃꯥꯏ ꯍꯥꯏꯗꯣꯏꯅꯣ ꯃꯔꯝ ꯂꯩꯇ꯭ꯔꯁꯨ
ꯑꯥ ꯈꯪꯉꯦ ꯈꯪꯉꯦ ꯍꯥꯏꯕꯗꯤ ꯑꯍꯣꯏ ꯑꯥ ꯃꯤ ꯂꯥꯞꯅ ꯆꯠꯈꯤꯕꯗꯨ ꯑꯃꯨ ꯍꯜꯂꯛꯄꯒꯨꯝꯕ ꯅꯠꯇ꯭ꯔꯒ ꯑꯦ
ꯑꯦꯅꯤ ꯑꯥ ꯍꯥꯏꯗꯤ ꯍꯣꯏ ꯍꯣꯏ ꯑꯃꯥꯏꯅ ꯑꯗꯨꯝ ꯄꯨꯟꯕꯁꯨ ꯃꯌꯥꯝ ꯌꯥꯎꯋꯤꯗꯅꯀꯣ
ꯍꯣꯏ
ꯆꯠꯂꯨꯔ ꯆꯠ ꯆꯠꯂꯝꯗꯥꯏꯗꯨꯁꯨ ꯆꯥꯏ ꯆꯥꯕ ꯌꯥꯎꯋꯤ ꯍꯜꯂꯛꯄꯗꯁꯨ ꯆꯥꯕ ꯌꯥꯎꯋꯤ ꯑꯗꯒꯤꯗꯤ ꯍꯥꯏꯗꯤ ꯑꯉꯥꯡꯒꯨꯝꯕ ꯄꯣꯛꯄꯒꯨꯝꯕꯗꯁꯨ ꯐꯦꯃꯤꯂꯤ ꯄꯨꯜꯂꯤꯗꯅ
ꯑꯥ
ꯑꯗꯨꯗꯨꯗ ꯑꯩꯈꯣꯏꯗꯤ ꯎꯁꯣꯞ ꯀꯨꯃꯥꯏꯅ ꯇꯧꯋꯦ ꯎꯁꯣꯞꯇꯣ ꯍꯥꯏꯌꯦꯕꯀꯣ ꯍꯥꯏꯗꯤ ꯑꯃꯥꯏꯅ ꯄꯨꯟꯕꯁꯦ
ꯑꯣ ꯑꯣ
ꯍꯣꯏ ꯑꯩꯈꯣꯏꯁꯨ ꯑꯗꯨꯝ ꯇꯧꯗꯤ ꯇꯧꯋꯦꯗ ꯑꯉꯥꯡꯒꯤ ꯃꯃꯤꯡ ꯊꯣꯟꯕꯒꯨꯝꯕ ꯍꯥ